ꯍꯜꯂꯣ ꯇꯥꯕ꯭ꯔꯣ
ꯇꯥꯏ ꯇꯥꯏ
ꯀꯔꯤ ꯍꯧꯒꯠꯇ꯭ꯔꯤꯕꯣ
ꯍꯧ ꯒꯠ
ꯀ ꯀꯩꯕ ꯈꯔꯥ ꯀꯥꯟ ꯍꯥꯏꯌꯨ
ꯍꯣꯏ ꯍꯧꯒꯠꯇꯔꯤ
ꯊꯛ
ꯍꯧꯗ꯭ꯔꯤ ꯏꯕ
ꯍꯧꯒꯠꯇ꯭ꯔꯤꯌꯥ ꯀꯩꯗꯧꯔ ꯍꯧꯖꯤꯕꯣ
ꯂꯦꯞꯁꯤꯗꯤ ꯌꯦꯡꯉꯨꯒ ꯊꯦꯡꯈ꯭ꯔ ꯇꯨꯝꯕ ꯑꯗꯨ
ꯑꯦ ꯅꯪ ꯅꯨꯡꯇꯤꯒꯤ ꯑꯗꯨꯝ ꯊꯦꯡꯅ ꯍꯧꯒꯠꯂꯦ ꯍꯥꯏꯗ
ꯑꯁ ꯑꯩ ꯃꯥꯇꯥꯔꯗꯤ ꯈꯔꯥ ꯉꯜꯂꯤꯗ ꯑꯩ ꯅꯨꯃꯤꯠ ꯅꯤꯅꯤ ꯍꯨꯝꯅꯤꯕꯨꯗꯤ ꯉꯟꯕ ꯍꯧꯔꯝꯃꯃꯤ
ꯀꯥꯏꯗꯅꯣꯗꯣ ꯅꯪ ꯇꯧꯔ ꯑꯗꯨꯃꯥꯏꯅ ꯇꯧꯔꯗꯤ ꯃꯤ ꯑꯣꯏꯗꯣꯔꯤꯕꯣ
ꯑꯩꯁꯨ ꯀꯜ ꯂꯩ ꯃꯤꯖꯦ ꯑꯣꯏ ꯑꯣꯏꯅꯤꯗ ꯑꯣꯏꯅꯤꯗ ꯅꯣꯡ ꯐ ꯈꯔ ꯈꯔ ꯊꯦꯡꯕꯅꯤꯗ ꯑꯣꯏꯅꯤꯗ ꯃꯤꯕꯨꯗꯤ ꯀꯩꯗꯅꯤ
ꯑꯩꯗꯤ ꯃꯤꯅ ꯅꯪ ꯍꯧꯒꯠꯇ꯭ꯔꯤꯉꯩꯗ ꯄꯩꯁꯥ ꯃꯌꯥꯝ ꯄꯩꯁꯥ ꯊꯕꯛ ꯇꯧꯗꯅ ꯈꯣꯠꯇꯅ ꯇꯧꯅꯈꯔ ꯑꯗꯨ ꯅꯪꯅ ꯍꯧꯖꯤꯛ ꯃꯤꯅ ꯍꯥꯜꯂꯣꯏꯗ꯭ꯔꯣ
ꯇꯧꯔꯔꯣꯏꯁꯤꯔꯅ ꯈꯜꯂꯝꯕꯅꯦ ꯑꯗꯨ ꯃꯌꯥꯝ ꯑꯁ ꯌꯥꯝꯅ ꯄꯩꯁꯥ ꯇꯥꯕꯩ ꯀꯥꯏ ꯍꯣꯠꯅꯔꯛꯄꯁꯤ ꯑꯁ ꯇꯥꯜꯁꯤꯟꯂꯒꯦꯅ ꯑꯃꯨꯛꯈꯜꯂꯦꯅꯦ
ꯑꯥ ꯆꯥꯛ ꯏꯁꯤꯡꯗꯤ ꯀꯃꯥꯏꯅ ꯇꯧꯕ
ꯆꯥꯛ ꯏꯁꯤꯡꯗ ꯉꯥꯏꯍꯛꯂꯩꯔꯥꯒ ꯊꯥꯒꯠꯄ ꯍꯋꯥꯏ ꯍꯋꯥꯏꯔ ꯀ ꯑꯗꯨꯝ ꯊꯣꯡꯖꯤꯜꯂꯅꯤ
ꯍꯋꯥꯏꯔ ꯒꯩꯅꯣꯝ ꯊꯣꯡꯖꯤꯜꯂꯅꯦꯕ ꯑꯩꯗꯤ ꯑꯆꯥꯄꯣꯠꯇꯤ ꯈꯔ ꯆꯥꯁꯤꯜꯂꯦ ꯑꯗꯣ ꯑꯩꯁꯦ ꯂꯥꯏꯕ꯭ꯔꯦꯔꯤ ꯆꯠꯔꯨꯒꯦ ꯇꯧꯕꯅꯦ ꯂꯥꯏꯕ꯭ꯔꯦꯔꯤ ꯆꯠꯂꯒ
ꯅꯕꯤ ꯑ
ꯑꯗꯨꯗ ꯊꯕꯛꯁꯦ ꯃꯅꯝ ꯃꯅꯝ ꯇꯧꯁꯤ ꯃꯅꯝ ꯃꯅꯝ ꯇꯧꯁꯤꯜꯂꯛꯄꯁꯤꯗ ꯊꯕꯛꯁꯦ ꯑꯃꯨꯛ
ꯎꯝ ꯎꯝ ꯃꯊꯪ ꯊꯧꯅꯤ ꯆꯥ ꯍꯜꯂ ꯆꯥꯗꯣꯏꯣ ꯀꯃꯥꯏꯅ ꯇꯧꯅꯣ
ꯆꯥꯛꯁꯦ ꯍꯜꯂꯛꯒ ꯆꯥꯔꯗꯔꯗꯤ ꯑꯩꯁꯦ ꯊꯦꯡꯗꯣꯏ ꯃꯥꯜꯂꯦ
ꯑꯗꯨꯗꯤ ꯍꯜꯂꯛꯄ ꯍꯥꯏꯁꯦ ꯑꯩꯈꯣꯏ ꯉꯥꯏꯔꯝꯃꯣ ꯍꯥꯏꯔ ꯅꯠꯇ꯭ꯔꯒ ꯍꯜꯂꯛꯑꯒ ꯑꯗꯨꯝ ꯔꯦ ꯅ ꯍꯨ ꯀꯌꯥꯔꯦ ꯍꯥꯏ
ꯑꯗꯨꯗꯤ ꯑꯗꯨꯗꯤ ꯈꯪꯗ꯭ꯔꯦꯅꯤ
ꯍꯧꯖꯤꯛ ꯆꯠ ꯇꯥꯔꯗꯤ
ꯑꯗꯨ ꯇꯥꯏꯃꯤꯡꯁꯦ ꯇꯥꯏꯃꯤꯡꯁꯦ ꯐꯔꯛ ꯑꯃ ꯇꯥꯍꯜꯂꯦ ꯉꯁꯤꯁꯦ ꯀꯩꯗꯧꯔꯕꯅꯣ ꯈꯪꯗꯦ ꯌꯥꯗ꯭ꯔꯦ ꯕꯦꯔꯥ ꯀꯥꯔꯦ ꯉꯁꯤꯁꯨ ꯆꯠꯇꯕ꯭ꯔꯥ ꯀꯣꯛ ꯆꯥꯛ ꯃꯊꯥ ꯁꯥꯍꯜꯂꯦ ꯆꯠꯇꯕꯗꯤ ꯌꯥꯔꯣꯏ ꯉꯥꯛꯍꯥꯛꯇꯪ ꯑꯣꯏꯁꯨ ꯆꯠꯂꯨꯅꯤ
ꯑꯥ ꯆꯥꯊꯣꯛꯎꯕꯗꯤ ꯐꯩꯌꯦ ꯍꯥꯏꯗꯤ ꯆꯥꯛ ꯏꯁꯤꯡꯕꯨꯗꯤ ꯇꯧꯔꯝꯃꯒ ꯍꯣꯔꯦꯟ ꯂꯣꯏꯔꯦ
ꯑꯩ ꯅꯍꯥꯟꯒꯩ ꯌꯨꯝꯗ ꯑꯥ
ꯑꯥꯥ
ꯅꯍꯥꯟꯒꯩ ꯌꯨꯝꯗꯒ ꯂꯩꯔꯨꯕꯒꯤ ꯂꯦꯛ ꯄꯥꯕꯁꯦ ꯀꯣꯛꯁꯦ ꯏꯆꯪ ꯆꯪꯗꯕꯩ ꯇꯥꯏꯞꯇ ꯇꯧ ꯂꯩꯔꯦꯕ ꯑꯗꯨꯅ ꯈꯤꯇꯪ ꯕ꯭ꯔꯦꯛ ꯊꯥꯕꯁꯦ ꯌꯥꯗ꯭ꯔꯦꯕ ꯕ꯭ꯔꯦꯛ ꯊꯥꯃꯟꯒ꯭ꯔꯦꯕ ꯑꯗꯨꯗꯨꯅ ꯍꯥꯏꯗꯤ ꯍꯥꯟꯅ ꯗꯨꯃꯥꯏꯅ ꯃꯨꯛ ꯐꯣꯀꯁꯇꯣ ꯈꯤꯇꯪ ꯃꯥꯡ ꯍꯧꯔꯛꯄꯗꯨꯗ ꯑꯩꯖꯦ ꯃꯊꯥ ꯁꯥꯔꯛꯄ ꯍꯥꯏꯇꯥꯔꯦ ꯀꯪ ꯑꯗꯨꯝ ꯁꯨꯝ ꯂꯥꯔꯤꯛ ꯄꯥꯕ ꯆꯠꯂꯒ ꯌꯥꯝ ꯀꯨꯏꯅ ꯀꯩꯅꯣꯝꯃ ꯄꯥꯕꯗ ꯌꯥꯝ ꯀꯨꯏ-ꯀꯨꯏ ꯆꯪꯕꯤ ꯍꯧꯔꯛꯄ ꯍꯥꯏꯇꯥꯔꯦ ꯑꯗꯨꯗꯨꯅ-ꯑꯗꯨꯗꯣ ꯑꯝꯇꯪ ꯁꯦꯝꯗꯣꯛꯇ꯭ꯔꯥꯗꯤ ꯕꯦꯔꯤ ꯀꯥꯏ ꯑꯕ
ꯑꯗꯨ ꯈꯔ- ꯈꯔ ꯁꯨꯝ ꯄꯥꯒ꯭ꯔꯥꯕꯨꯗꯤ ꯌꯥꯝꯅꯤ ꯑꯗꯣ ꯈꯔ ꯊꯥꯗꯣꯛꯎꯕꯩ ꯑꯣꯏꯔꯝꯕꯁꯨ ꯌꯥꯏ
ꯍꯣꯏ ꯐꯥꯅ ꯀꯨꯏꯅ ꯊꯥꯗꯣꯛꯑꯦꯗꯅ ꯌꯨꯝꯗ ꯑꯃꯨꯛ ꯂꯩ ꯑꯗꯩ ꯍꯪꯒꯠ -ꯍꯟꯗ ꯑꯃꯨꯛ ꯆꯠ ꯑꯃꯨꯛ ꯊꯕꯛ ꯃꯌꯥꯝ ꯑꯃ ꯇꯧꯔ ꯊꯥꯗꯣꯛꯈ꯭ꯔꯦ ꯐꯅ ꯀꯨꯏꯅ ꯂꯦꯞꯈ꯭ꯔꯦꯕ ꯑꯗꯩꯪ ꯑꯃꯨꯛ ꯕꯣꯜ ꯑꯃꯨꯛ ꯑꯃꯨꯨꯡ ꯌꯦꯡꯕꯩꯅꯦ ꯑꯗꯨ ꯇꯧꯕꯩꯩꯅꯦ ꯇꯧꯔ ꯇꯨꯝꯕꯖꯨ ꯑꯃꯨꯛ ꯈꯔꯥ ꯋꯥꯠꯂꯦ ꯑꯗꯩ ꯑꯗꯨꯝ ꯑꯥ ꯆꯠꯀꯥꯟꯗꯗꯤ ꯄꯥ ꯍꯧꯀꯥꯟꯗꯗꯤ ꯕꯦꯔꯥ ꯀꯥꯏꯔꯦꯕ
ꯎꯝ
ꯐꯔꯛ ꯇꯥꯏꯔꯦ ꯑꯣꯟꯊꯣꯛꯅ
ꯑꯦ ꯑꯦꯛꯖꯥꯝꯖꯨ ꯀꯔꯝ ꯀꯥꯟ ꯑꯣꯏꯗꯣꯏꯅꯣ
ꯍꯥ
ꯑꯦꯛꯖꯥꯝꯖꯦ ꯀꯔꯝ ꯀꯥꯟ ꯑꯣꯏꯗꯨꯏꯅꯣꯕ
ꯑꯦꯛꯖꯥꯝꯖꯦ ꯑꯥꯒꯁ ꯅꯠꯇ꯭ꯔꯒ ꯁꯦꯞꯇꯦꯝꯕꯔꯗ ꯇꯥꯗꯣꯏꯅꯤꯅꯦ ꯑꯥꯒꯁ ꯂꯥꯁ ꯋꯤꯛ ꯅꯠꯇ꯭ꯔꯒ ꯁꯦꯞꯇꯦꯝꯕꯔ ꯐꯥꯁ ꯋꯥꯛꯇ ꯇꯥꯔꯛꯑꯅꯤ ꯀꯨꯏꯗ꯭ꯔꯥꯕꯅꯤ
ꯍꯟꯗꯛꯀꯤꯖꯦ
ꯎꯝ
ꯌꯥꯝ ꯊꯤ ꯀꯨꯏꯗ꯭ꯔꯦꯅꯦ ꯑꯗꯨꯗꯤ
ꯑꯗꯨꯅꯦ ꯌꯥꯝ ꯊꯤ ꯀꯨꯏꯗ꯭ꯔꯦ ꯑꯗꯨꯏꯅꯦ ꯃꯊꯥ ꯁꯥꯏꯁꯦ ꯄꯥꯗꯧꯕꯅ ꯕꯣꯔꯥ ꯑꯝ ꯋꯥꯠꯂꯤ
ꯑꯗꯨꯅꯤ ꯁꯣꯝꯗ ꯑꯗꯨꯅ ꯃꯇꯝ ꯃꯥꯡꯍꯟꯕ ꯌꯥꯗ꯭ꯔꯥꯕꯅꯤ
ꯃꯣꯏ ꯁꯤꯂꯦꯕꯁꯇꯤ ꯀꯩ ꯑꯣꯏꯒꯦ
ꯁꯤꯂꯦꯕꯁꯁꯤ ꯌꯥꯝ ꯆꯥꯎꯋꯤꯅꯤ ꯄꯨꯔꯥ ꯏꯁꯤꯡ ꯁꯃꯨꯗ꯭ꯔꯥ ꯃꯃꯥꯏ ꯑꯃꯗꯒꯤ ꯏꯁꯤꯡ ꯃꯔꯤꯛ ꯑꯃꯅꯤꯅꯦ ꯍꯪꯉꯛꯇꯣꯏꯁꯤ
ꯀꯌꯥꯝ -ꯀꯌꯥꯝꯃꯨꯛ ꯆꯥꯎꯒꯦꯕ
ꯆꯥꯎꯋꯦ ꯀꯩꯅꯣ ꯀꯩꯅꯣ ꯃꯦꯠꯁ ꯂꯩꯔꯦ ꯃꯦꯠꯁꯇ ꯂꯣꯏ ꯁꯨꯅ ꯑꯃꯨꯛ ꯌꯥꯎꯔꯦ ꯑꯦꯔꯤꯃꯦꯠ ꯇꯤꯛꯇ ꯏꯁꯄꯤꯠ ꯗꯤꯁꯇꯦꯟꯁ ꯄ꯭ꯔꯣꯐꯤꯠ ꯂꯣꯁ ꯑꯗꯨ ꯑꯗꯥ ꯀꯝꯄꯥꯎꯟ ꯏꯟꯇ꯭ꯔꯦꯁ ꯄ꯭ꯔꯣꯐꯤꯠ ꯂꯣꯁ ꯑꯗꯨ ꯑꯦꯔꯤ ꯃꯦꯇꯤꯛ ꯀꯩꯀꯥ ꯂꯣꯏ ꯑꯃꯨꯛ ꯌꯥꯎꯔꯦ ꯑꯗꯨꯏ ꯃꯊꯛꯇ ꯇ꯭ꯔꯤꯒꯣꯅꯣꯃꯦꯇ꯭ꯔꯤ ꯖꯤꯑꯣꯃꯦꯇ꯭ꯔꯤ ꯑꯗꯨꯗꯨꯅ ꯃꯦꯁ ꯀꯤ ꯃꯨꯛ ꯂꯩꯖꯥꯒ꯭ꯔꯦ ꯑꯗꯨ ꯂꯣꯏꯔꯥ ꯏꯪꯂꯤꯁ ꯀꯤꯖꯨ ꯏꯪꯂꯤꯁꯀꯤꯗꯤ ꯂꯣꯏ ꯂꯩꯔꯦ ꯑꯗꯥꯒꯤ ꯔꯤꯖꯅꯤꯡ ꯑꯃꯨꯛ ꯂꯩꯔꯦ ꯔꯤꯖꯅꯤꯡꯖꯨ ꯆꯥꯎꯔꯦ ꯑꯗꯒꯤ ꯖꯤ ꯑꯦꯁꯇꯗꯤ ꯀꯩꯅꯣ ꯀꯔꯦꯟ ꯑꯦꯐꯤꯌꯔꯁ ꯌꯥꯎꯔꯅꯤ ꯄꯣꯂꯤꯇꯤ ꯏꯀꯅꯣꯃꯤꯛꯁ ꯖꯤꯑꯣꯒ꯭ꯔꯥꯐ ꯐꯤ ꯍꯤꯁꯇ꯭ꯔꯤ ꯍꯤꯁꯇ꯭ꯔꯤꯗꯁꯨ ꯑꯍꯨꯝ ꯈꯥꯏꯗꯣꯛꯏꯅꯤ ꯃꯣꯔꯗꯟ ꯑꯗꯨ ꯑꯗꯥ ꯑꯗꯩ ꯁ꯭ꯇꯦꯠꯇꯤꯛ ꯑꯃꯨꯛ ꯂꯩꯔꯅꯤ ꯑꯗꯨ ꯂꯣꯏꯔꯒ ꯕꯥꯏꯑꯣꯂꯣꯖꯤ ꯐꯤꯖꯤꯛꯁ ꯀꯦꯃꯦꯁꯇ꯭ꯔꯤ
ꯑꯗꯨ ꯃꯌꯥꯝꯗꯣ ꯁꯦꯂꯦꯕꯁꯁꯨ ꯑꯀꯛꯅꯕꯝꯕꯧ ꯂꯩ ꯄꯣꯠꯇꯦ ꯑꯗꯨꯗꯨꯅ ꯃꯊꯥꯁꯦ ꯁꯥꯏ ꯄꯥꯕ ꯂꯣꯏ
ꯆꯥꯎꯋꯦ ꯌꯥꯝꯁꯨ ꯂꯨꯏꯌꯦ ꯑꯗꯩ ꯀꯝꯄꯤꯇꯤꯇꯤꯞꯁꯨ ꯀꯣꯏꯁꯟꯁꯨ ꯍꯧꯖꯤꯛ ꯇꯤ ꯀꯩꯅꯣ ꯇꯧꯔꯦꯕ ꯁꯦꯛꯁꯅꯦꯜ ꯇꯥꯏꯝ ꯊꯝꯃꯦꯕ ꯀꯣꯏꯁꯟ ꯀꯨꯟꯃꯉꯥꯗ ꯃꯤꯅꯤꯠ ꯇ꯭ꯔꯥꯎꯉꯥ ꯃꯦꯠꯁꯇꯨ ꯀꯣꯏꯁꯟ ꯃꯦꯠꯁ ꯀꯣꯏꯁꯟ ꯀꯨꯟꯉꯥꯗꫭ ꯃꯤꯅꯤꯠ ꯇ꯭ꯔꯥꯎꯉꯥꯗ ꯍꯣꯠꯄ ꯅꯪꯅꯕ ꯍꯣꯠꯂꯛꯄꯗꯗꯤ ꯁ꯭ꯄꯤꯠꯇꯣ ꯄꯨꯔꯥ ꯌꯥꯝ ꯆꯤꯟꯐꯥ ꯐꯥꯗ ꯌꯥꯎꯔꯣꯏꯗꯧꯔꯤꯕ
ꯑꯁꯤ ꯉꯁꯤ ꯊꯥꯔꯅꯤꯗꯅ ꯑꯗꯨꯒ
ꯑꯥ
ꯁꯤ ꯊꯥꯔꯒ ꯁꯤ ꯈꯜ ꯈꯜ ꯁꯤ ꯐꯥꯔꯁ ꯁꯤ ꯂꯣꯏꯔ ꯃꯇꯨꯡꯗ ꯃꯊꯪ ꯀꯩꯃꯨꯛ ꯇꯧ
ꯃꯊꯪꯗ ꯑꯃ ꯃꯦꯟꯁ ꯑꯃꯨꯛ ꯃꯦꯟꯁꯇꯨꯅ ꯑꯃꯨꯛꯀ ꯑꯃꯨꯛ ꯂꯨꯁꯤꯜꯂꯛꯀꯗꯣꯏꯅꯤ ꯁꯤꯒꯤ ꯂꯨꯔꯦꯅ ꯇꯧ ꯎꯝ ꯍꯥ
ꯃꯦꯟꯁꯤꯅ ꯑꯃꯨꯛ ꯀꯃꯥꯏ ꯀꯃꯥꯏ ꯇꯧꯒꯦꯕ
ꯃꯦꯟꯁꯤꯅ ꯑꯃꯨꯛ ꯁꯦꯂꯦꯕꯁꯇꯤ ꯃꯥꯟꯅꯩꯑꯦꯕ
ꯎꯝ
ꯑꯗꯨꯒ ꯀꯣꯏꯁꯟꯁꯦ ꯂꯨꯅ ꯍꯪꯕ ꯍꯥꯟꯅꯩ ꯏꯆꯝ ꯆꯝꯅ ꯍꯪꯉꯝꯕ ꯑꯗꫭ ꯃꯣꯏꯅ ꯑꯃꯨꯛ ꯈꯤꯇꯪ ꯑꯃꯨ ꯂꯨ ꯁꯤꯜꯂ ꯍꯪꯉꯛꯇꯩꯕ ꯑꯗꯨ ꯂꯣꯏꯔꯒ ꯀꯝꯄ꯭ꯌꯨꯇꯔ ꯑꯃꯨꯛ ꯇꯣꯉꯥꯟꯅ ꯌꯥꯎꯔꯛꯀꯗꯣꯏꯅꯤ ꯑꯗꯨ ꯑꯗꯨ ꯂꯣꯏꯔꯒ ꯀꯝꯄ꯭ꯌꯨꯇꯔ ꯑꯃꯨꯛ ꯌꯥꯎꯔꯛ ꯀꯅꯤ ꯀꯗꯨ ꯂꯣꯏꯔ ꯇꯥꯏꯄꯤꯡ ꯑꯃꯨꯛ ꯇꯧꯔꯅꯤ ꯑꯗꯨ ꯂꯣꯏꯔꯒ ꯈꯟꯗꯩꯕ
ꯌꯥꯝ ꯊꯤ ꯆꯥꯎꯔꯤꯕ ꯑꯗꯨꯝ
ꯆꯥꯎꯋꯦ ꯁꯦꯂꯦꯕꯁꯁꯤꯁꯨ ꯆꯥꯎꯋꯦ ꯖꯤ ꯑꯦꯁ ꯀꯥꯁꯤꯗꯤ ꯄꯨꯟꯁꯤꯒꯤ ꯄꯥꯛꯉꯝꯃꯔꯣꯏ ꯀꯅꯥꯅ ꯄꯥ ꯉꯝꯗꯣꯏꯅꯣ ꯀꯔꯦꯟ ꯑꯦꯐꯤꯌꯥꯔꯁꯁꯤꯗꯤ ꯄꯥꯏꯈꯩ ꯂꯣꯏꯔꯔꯣꯏ
ꯑꯗꯨꯝ ꯍꯥꯞꯆꯜꯂꯦ
ꯑꯥ ꯑꯗꯒꯤ ꯑꯃ ꯂꯝ ꯂꯝꯒꯤ ꯖꯒꯣꯏ ꯏꯁꯩ ꯑꯗꯨ ꯑꯗꯥ ꯃꯌꯥꯝ ꯑꯗꯨꯗꯤ ꯑꯃꯨꯛ ꯀꯅꯥꯅ ꯂꯣꯏ ꯆꯤꯟꯐꯥ ꯐꯥꯕꯗꯨꯗꯤ ꯑꯃꯨꯛ ꯐꯔꯛ ꯇꯥꯗ꯭ꯔꯥ ꯑꯗꯨꯗꯤ ꯑꯃꯨꯛ
ꯑꯥ ꯆꯨꯝꯃꯦ ꯑꯗꯨꯗꯤ ꯑꯁ ꯌꯥꯝ ꯊꯤ ꯁꯥꯔꯦ ꯖꯒꯣꯏ ꯂꯝꯒꯤ ꯃꯥꯒꯤ ꯍꯧꯔꯛꯐꯝꯗꯩ ꯀꯩ ꯂꯣꯏ ꯂꯩꯔꯦ
ꯂꯣꯏ ꯂꯩꯔꯦ ꯑꯗꯨꯅ ꯀꯔꯥꯏ ꯀꯩꯅꯣ ꯀꯩꯅꯣꯑꯃꯨꯛ ꯂꯩꯔꯅꯤ ꯑꯥ ꯍꯥ ꯇꯨꯔꯦꯟꯗꯩ ꯀꯔꯤꯗꯩ ꯑꯃꯨꯛ ꯃꯌꯥꯝ ꯌꯥꯎꯔꯀ ꯑꯗꯨꯗꯤ ꯍꯤꯁꯇ꯭ꯔꯤꯗꯁꯨ ꯑꯁ ꯂꯣꯏꯔꯦ ꯂꯣꯏꯔꯦ ꯗꯨꯗꯩ ꯁꯥꯏꯟꯁ ꯑꯃꯨꯛ ꯂꯩꯔꯤꯅꯦ ꯑꯗꯨꯕꯨ ꯑꯩꯈꯣꯏꯅ ꯑꯃꯨꯛ ꯐꯤꯖꯤꯛꯁ ꯀꯦꯃꯦꯁꯇ꯭ꯔꯤ ꯕꯥꯏꯑꯣꯖꯤꯖꯨ ꯑꯃꯨꯛ ꯄꯥꯔꯒ ꯁꯤꯗꯩ ꯀꯝꯄꯜꯁꯔꯤ ꯀꯣꯏꯁꯟ ꯑꯃ ꯑꯅꯤ ꯂꯥꯛꯅꯤ ꯍꯥꯏꯕ ꯅꯠꯇꯦ ꯐꯤꯖꯤꯛꯁ ꯀꯦꯃꯤꯁꯇ ꯐꯤꯖꯤꯁꯇꯩ ꯀꯣꯏꯁꯟ ꯑꯅꯤ ꯂꯥꯛꯑꯒ ꯕꯥꯏꯑꯣꯗꯒꯤ ꯂꯥꯛ ꯁꯨꯡꯂꯥꯛ ꯂꯥꯛꯇꯕꯁꯨ ꯌꯥꯏ ꯀꯦꯃꯤꯁꯇ꯭ꯔꯤ ꯁꯨꯡꯂꯥꯛ ꯂꯛꯇꯁꯨ ꯌꯥꯏ ꯇꯝ ꯉꯝꯗꯦꯕ ꯑꯝꯕꯧ ꯃꯦꯠꯁꯀꯨꯝꯕꯁꯤꯅ ꯑꯃꯨꯛ ꯈꯛ ꯀꯝꯄꯜꯁꯔꯤꯗꯤ ꯖꯤꯑꯣꯒ꯭ꯔꯥꯐꯤ ꯖꯤꯑꯣ ꯖꯤꯑꯣꯃꯦꯇ꯭ꯔꯤꯇꯩ ꯀꯣꯏꯁꯟ ꯑꯅꯤ ꯑꯍꯨꯝꯗꯤ ꯂꯥꯛꯑꯅꯤ ꯀꯝꯄꯜꯁꯔꯤ ꯇ꯭ꯔꯤꯒꯣꯅꯣꯃꯤꯇ꯭ꯔꯤꯗꯩ ꯈꯔ ꯂꯥꯛꯑꯅꯤ ꯑꯜꯖꯦꯕ꯭ꯔꯥꯗꯩ ꯈꯔ ꯂꯥꯛꯑꯅꯤ ꯑꯗꯒꯤ ꯄ꯭ꯔꯣꯐꯤꯠ ꯑꯦꯟ ꯂꯣꯁꯇꯒꯤ ꯂꯥꯛꯄ ꯂꯥꯛꯇꯕ ꯈꯔ ꯂꯥꯛꯑꯅꯤ ꯄ꯭ꯔꯣꯐꯤꯠ ꯑꯦꯟ ꯂꯣꯁ ꯑꯗꯒꯤ ꯄꯔꯁꯦꯟꯇꯦꯖ ꯔꯦꯁꯤꯌꯣꯁꯤꯗꯤ ꯂꯥꯛꯄ ꯌꯥꯏ ꯂꯥꯛꯇꯕ ꯌꯥꯏ ꯅꯝꯕꯔ ꯁꯤꯁ ꯇꯦꯝ ꯁꯔꯠ ꯏꯟꯗꯥꯏꯁꯦꯁ ꯑꯁ ꯂꯣꯏ ꯅꯥꯏꯔꯔꯣꯏꯗ
ꯌꯥꯝ ꯆꯥꯎꯃꯟꯒ꯭ꯔꯦ
ꯌꯥꯝ ꯆꯥꯎꯃꯜꯂꯦ ꯍꯪꯉꯛꯇꯤ ꯍꯪꯉꯛꯇꯣꯏ ꯀꯣꯏꯁꯟ ꯁꯤ ꯅꯛꯈꯤ ꯀꯣꯏꯁꯟ ꯀꯨꯟꯃꯉꯥ ꯈꯛꯇꯅꯦꯕ ꯍꯪꯉꯛꯇꯣꯏꯁꯦ
ꯎꯝ
ꯑꯥꯗꯩ ꯃꯦꯁꯇꯩ ꯀꯨꯟ ꯃꯉꯥ ꯑꯦꯝ ꯁꯤ ꯀ꯭ꯌꯨꯅꯦ
ꯑꯥ
ꯑꯦꯝ ꯁꯤ ꯀ꯭ꯌꯨ ꯑꯣꯏꯕꯁꯤꯗꯅꯤꯅꯦ ꯆꯨꯝꯃꯗꯤ ꯆꯨꯝꯃꯦ ꯂꯥꯜꯂꯗꯤ ꯂꯥꯜꯂꯦ ꯅꯦꯒꯦꯇꯤꯕ ꯃꯥꯔꯀꯤꯡꯁꯨ ꯑꯃꯨꯛ ꯂꯩ ꯑꯗꯨꯅꯦ ꯄꯪꯈꯣꯠ ꯈꯣꯠꯄꯁꯨ ꯌꯥꯔꯣꯏ
ꯎꯝ
ꯑꯗꯨꯗꯨꯅ ꯕꯦꯔꯥꯅꯤ ꯇꯧꯔꯤꯁꯦ
ꯑꯗꯩ ꯕꯦꯡꯀꯤꯅ ꯑꯃꯨꯛ ꯁꯦꯂꯦꯕꯁꯁꯦ ꯈꯤꯇꯪ ꯄꯤꯛꯑꯦꯕ
ꯑꯥ
ꯕꯦꯡꯇꯗꯤ ꯖꯤ ꯑꯦꯁ ꯇꯨ ꯑꯃꯃꯨꯛ ꯌꯥꯎꯗꯦꯕ
ꯎꯝ
ꯑꯗꯨꯒ ꯃꯣꯏꯅ ꯃꯣꯏꯒꯤ ꯃꯣꯏꯒꯤꯁꯨ ꯆꯞ ꯃꯥꯟꯅꯔꯦ ꯑꯗꯨꯝ ꯁꯦꯛꯁꯅꯦꯜ ꯇꯥꯏꯝ ꯊꯝꯃꯦ ꯑꯗꯨ ꯇꯧꯔꯦ ꯑꯗꯨ ꯆꯞ ꯃꯥꯟꯅꯔꯦꯗ ꯕꯦꯡꯀꯤꯗꯤ ꯕꯦꯡꯀꯤꯅ ꯑꯃꯨꯛ ꯖ꯭ꯌꯣꯃꯤꯇ꯭ꯔꯤ ꯇ꯭ꯔꯤꯒꯣꯅꯣꯃꯤꯇ꯭ꯔꯤꯖꯤꯖꯨ ꯑꯃꯨꯛ ꯌꯥꯎꯗꯕ
ꯎꯝ
ꯕꯦꯡꯀꯤꯅꯕꯨ ꯑꯃꯨꯛ ꯈꯤꯇꯪꯕꯨꯗꯤ
ꯕꯦꯡ ꯕꯦꯡꯀꯤꯁꯤꯅ ꯀꯔꯝꯃꯥꯏꯅ ꯇꯧꯒꯦ ꯑꯦꯛꯖꯥꯝꯁꯦ ꯕꯦꯡꯀꯤꯅ ꯑꯃꯨꯛ ꯑꯦꯛꯖꯥꯝꯁꯦ ꯀꯃꯥꯏ ꯇꯧꯒꯦꯕ
ꯆꯞ ꯃꯥꯟꯅꯩꯑꯕ ꯑꯦꯁ ꯑꯦꯁ ꯁꯤꯒ ꯍꯧꯖꯤꯛ ꯁꯨꯃꯥꯏꯅ ꯍꯪꯉꯤ ꯁꯨꯃꯥꯏꯅ ꯍꯪꯉꯅꯤꯗꯅ ꯑꯗꯣ ꯃꯣꯏ ꯖꯨꯝ ꯃꯦꯟꯁꯇ ꯑꯃꯨꯛ ꯇꯧꯔꯅꯤ ꯑꯗꯨꯒ ꯀꯇꯥꯗꯒꯤ ꯑꯃꯨꯛ ꯃꯣꯏꯒꯤ ꯄꯤ ꯑꯣꯒꯤꯅ ꯑꯃꯨꯛ ꯄ꯭ꯔꯤꯂꯤꯝꯁꯀ ꯃꯦꯟꯁꯀ ꯂꯣꯏꯔꯒ ꯏꯟꯇꯔꯕ꯭ꯌꯨ ꯑꯃꯨꯛ ꯇꯧꯕ
ꯑꯥ
ꯑꯗꯨ ꯂꯣꯏꯔꯒ ꯈꯜꯂꯒ ꯈꯜꯂꯦ ꯃꯣꯏꯗꯤ ꯊꯕꯛ ꯈꯟꯕꯁꯦ ꯑꯃꯨꯛ ꯃꯣꯏꯅ ꯑꯃꯨꯛ ꯈꯔ ꯊꯨꯏꯌꯦ ꯆꯍꯤ ꯑꯃꯗ ꯑꯗꯨꯝ ꯂꯣꯏꯅꯕ ꯈꯜꯂꯦꯕ
ꯑꯗꯣ ꯀꯩꯅꯣꯒꯤꯁꯤꯅ ꯑꯃꯨꯛ ꯈꯤꯇꯪ ꯀꯨꯏꯕ ꯍꯥꯏꯇꯥꯔꯦ ꯑꯦꯁ ꯑꯦꯁ ꯁꯤꯒꯤꯁꯤꯅ ꯆꯍꯤ ꯑꯃ ꯍꯦꯟꯅ ꯆꯪꯕ ꯌꯥꯎꯋꯦ ꯏꯔꯥꯡ ꯊꯣꯛꯑꯒꯗꯤ ꯈꯤꯇꯪ ꯑꯃꯨꯛ ꯀꯨꯏꯊꯕ ꯌꯥꯎꯋꯦ ꯇꯝ ꯉꯝꯗꯕ ꯍꯥꯏꯇꯥꯔꯦ ꯑꯗꯨꯅꯤ ꯇꯧꯔꯤꯁꯤ
ꯃꯣꯏ ꯑꯦꯁ ꯕꯤ ꯑꯥꯏꯒꯤ ꯇꯣꯉꯥꯟꯅ ꯑꯃ ꯃꯣꯏꯗꯤ ꯂꯧꯋꯦ ꯍꯥꯏꯔꯤꯁꯤꯅ ꯀꯃꯥꯏ ꯇꯧꯔꯤꯅꯣ
ꯆꯞ ꯃꯥꯟꯅꯩ ꯑꯗꯨꯅꯤ ꯕꯦꯡꯀꯤ ꯍꯥꯏꯁꯦ ꯑꯦꯁ ꯕꯤ ꯑꯥꯏꯒꯤ ꯕꯦꯡꯀꯤ ꯂꯩꯔꯦ ꯑꯗ ꯑꯥꯏ ꯕꯤ ꯄꯤ ꯑꯦꯁꯅ ꯂꯧꯕꯁꯤꯅ ꯑꯃꯨꯛ ꯄꯤ ꯑꯦꯠ ꯕꯤ ꯀꯩꯀꯥ ꯑꯗꯒꯤ ꯑꯗꯨꯒꯨꯝꯕ ꯔꯤꯖꯤꯅꯦꯜ ꯕꯦꯡ ꯈꯔ ꯃꯣꯏꯅ ꯑꯃꯨꯛ ꯌꯥꯎꯁꯤꯜꯂꯦ
ꯎꯝ
ꯑꯗꯩ ꯑꯦꯝ ꯑꯥꯔ ꯕꯤꯒꯤ ꯇꯣꯉꯥꯟ ꯂꯧꯋꯦ ꯑꯗꯨ ꯆꯞ ꯃꯥꯟꯅꯩ ꯀꯣꯏꯁꯟ ꯈꯨꯍꯪꯗꯤ ꯁꯦꯂꯦꯕꯁꯁꯤ ꯆꯞ ꯃꯥꯟꯅꯗꯣꯏꯅꯦꯕ
ꯑꯣ
ꯑꯗꯣ ꯀꯣꯏꯁꯟꯗꯣ ꯃꯣꯏꯅ ꯑꯃꯨꯛ ꯃꯣꯏꯁꯨ ꯑꯗꯨꯝ ꯂꯨꯏ ꯂꯨꯗꯦ ꯍꯥꯏꯕꯗꯤ ꯌꯥꯔꯣꯏ ꯁ꯭ꯄꯤꯠ ꯈꯔ ꯗꯔꯀꯥꯔ ꯂꯩ ꯃꯣꯏꯁꯨ
ꯇꯣꯉꯥꯟ ꯇꯣꯉꯥꯟꯅ ꯀꯩꯅꯣ ꯇꯧꯕꯒꯤ ꯋꯥꯅꯦꯕ ꯂꯧꯕꯒꯤ
ꯑꯥ ꯂꯧꯕꯩ ꯋꯥꯅꯦ ꯇꯣꯉꯥꯟ ꯇꯣꯉꯥꯟꯅ ꯑꯗꯣ ꯑꯦꯁ ꯕꯤ ꯑꯥꯏꯒꯤꯁꯤꯅꯦ ꯌꯥꯝ ꯂꯨꯏ ꯍꯥꯏꯅꯩꯁꯦ ꯃꯤꯅ ꯑꯗꯩ ꯑꯥꯔ ꯕꯤ ꯑꯥꯏꯁꯨꯨ ꯂꯨꯏ ꯑꯥꯔ ꯕꯤ ꯑꯥꯏꯁꯨ ꯑꯃꯨꯛ ꯍꯦꯟꯅ ꯂꯨꯏ ꯏꯟꯗꯤꯌꯥ ꯃꯌꯥꯝꯒꯤ ꯈ꯭ꯋꯥꯏꯗꯒꯤ ꯂꯨꯕ ꯕꯦꯡꯀꯤꯗ ꯃꯣꯏꯅ ꯑꯃꯨꯛ ꯃꯣꯏ ꯈꯟ ꯃꯣꯏꯗꯤ ꯇꯣꯂꯣꯞꯁꯨ ꯆꯥꯎꯗꯤ ꯆꯥꯎꯋꯦ ꯃꯣꯏꯗꯤ
ꯑꯗꯣ ꯃꯣꯏ ꯑꯦꯁ ꯕꯤ ꯑꯥꯏ ꯑꯗꯒꯤ ꯑꯥꯔ ꯕꯤ ꯑꯥꯏꯒꯤ ꯇꯣꯉꯥꯟ ꯇꯣꯉꯥꯟꯕ ꯁꯤꯗ ꯀꯔꯝꯕꯅ ꯍꯦꯟꯅ ꯐꯒꯦ ꯍꯥꯏꯗꯤ ꯃꯤꯅ ꯄꯥꯝꯅꯒꯦꯗꯣ
ꯄꯥꯝꯃꯗꯤ ꯑꯥꯔ ꯕꯤ ꯑꯥꯏꯅꯕꯨꯗꯤ ꯄꯥꯝꯃꯤꯅꯦ ꯑꯥꯔ ꯕꯤ ꯑꯥꯏꯅ ꯍꯦꯟꯅ ꯆꯥꯎꯔꯤꯅꯤ ꯀꯩꯅꯣ ꯑꯥꯔ ꯕꯤ ꯑꯥꯏꯗꯤ ꯏꯟꯗꯤꯌꯥꯒꯤ ꯕꯦꯡꯅꯦ ꯏꯟꯗꯤꯌꯥ ꯄꯨꯝꯕꯩꯅꯦ ꯃꯣꯏꯅ ꯨꯀꯩꯅꯣ ꯇꯧꯗꯣꯏꯁꯤꯅ ꯄꯩꯁꯥ ꯅꯨꯡꯁꯥ ꯅꯝꯗꯅ ꯈꯣꯠꯇꯅ ꯇꯧꯔꯤꯁꯦ ꯑꯥꯔ ꯕꯤ ꯑꯥꯏꯅ ꯉꯥꯛꯇꯅꯦ
ꯎꯝ
ꯑꯗꯨꯗꯨꯅ ꯃꯣꯏꯅ ꯆꯥꯎꯕꯗꯤ ꯃꯣꯏꯅ ꯆꯥꯎꯔꯤꯅꯦ ꯈ꯭ꯋꯥꯏ ꯇꯣꯂꯣꯞ ꯆꯥꯎꯕ ꯑꯗꯨ ꯃꯥꯅ ꯒꯣ ꯒꯣꯕꯔꯃꯦꯟꯒꯤ ꯊꯕꯛ ꯇꯧꯕꯗ ꯑꯗꯨꯗꯤ ꯑꯥꯔ ꯕꯤ ꯑꯥꯏꯅ ꯏꯑꯣꯏ ꯑꯣꯏꯔꯝꯅꯤ ꯈ꯭ꯋꯥꯏ ꯆꯥꯎꯕꯁꯦ ꯍꯥꯏꯗꯤ ꯆꯪꯕꯒ ꯍꯥꯏꯇꯥꯔꯦꯀꯣ ꯑꯥꯏ ꯑꯦꯁ ꯅꯨꯡ ꯑꯦꯁꯇꯒꯤ ꯇꯣꯂꯣꯞꯇꯤ ꯃꯣꯏꯅ ꯆꯥꯎꯋꯦꯕ
ꯎꯝ
ꯑꯗꯨꯒ ꯑꯥꯏ ꯑꯦꯁ ꯀꯨꯝꯕꯁꯤꯅ ꯑꯃꯨꯛ ꯆꯨꯝꯅ ꯆꯠꯈ꯭ꯔꯗꯤ ꯈꯪꯗꯦ ꯂꯥꯟꯅ ꯆꯠꯂꯗꯤ ꯑꯆꯥ ꯁꯦꯟ ꯑꯗꯨ ꯑꯗꯥ ꯃꯌꯥꯝ ꯂꯩꯗꯅ
ꯎꯝ ꯁꯥꯏꯠꯇ ꯌꯥꯝ ꯐꯪꯉꯦꯕ
ꯁꯥꯏꯠꯇ ꯐꯪ ꯃꯣꯏꯗꯤ ꯁꯥꯏꯠꯇ ꯐꯪꯕꯒꯤ ꯆꯥꯟꯁ ꯂꯩꯌꯦꯕ ꯑꯗꯣ ꯑꯥꯔ ꯕꯦꯡꯀꯤꯗꯗꯤ ꯁꯥꯏꯠꯇ ꯐꯪꯕꯒꯤ ꯆꯥꯟꯁ ꯂꯩꯇ꯭ꯔꯦꯗ
ꯎꯝ
ꯁꯥꯏꯠꯇꯩꯒꯤ ꯐꯪꯕ ꯆꯥꯟꯁ ꯍꯥꯏꯔꯒꯅ ꯑꯩꯈꯣꯏꯅ ꯁ꯭ꯀꯦꯝ ꯇꯧꯗꯨ ꯃꯉꯥꯏꯔꯦ
ꯑꯗꯨ ꯊꯥꯗꯔꯒ ꯀꯩꯔꯥꯛ
ꯑꯥ ꯏꯟ ꯏꯟꯗꯤꯌꯥꯒꯤ ꯁ꯭ꯀꯦꯝ ꯇꯧꯈ꯭ꯔꯤ ꯃꯌꯥꯝꯁꯦ ꯁꯨꯃꯥꯏꯅ ꯕꯦꯡꯀꯤ ꯉꯥꯛꯇꯅꯤꯗꯅ ꯊꯣꯛꯈ꯭ꯔꯤ ꯃꯌꯥꯝꯁꯦ
ꯑꯥ
ꯑꯩꯈꯣꯏ ꯑꯇꯩ ꯑꯇꯩ ꯗꯤꯄꯥꯔꯠꯃꯦꯟꯗꯗꯤ ꯁ꯭ꯀꯦꯝ ꯇꯧꯕ ꯍꯥꯏꯅ ꯀꯩꯁꯨ ꯁ꯭ꯀꯦꯝ ꯇꯧꯕ ꯌꯥꯕ ꯅꯠꯇꯦꯗꯅ ꯄꯩꯁꯥ ꯆꯥꯗꯧꯕ ꯈꯛꯇꯅꯦꯕ ꯑꯇꯩ ꯗꯤꯄꯥꯔꯠꯃꯦꯟꯗꯤ ꯁ꯭ꯀꯦꯝ ꯑꯣꯏꯅ ꯆꯥꯎꯅ ꯑꯝꯑꯦꯝ ꯇꯧꯕꯁꯤꯗꯤ ꯕꯦꯡꯀꯤꯅꯤ ꯀꯩꯅꯣꯗ ꯕꯦꯡꯇꯩꯅꯤꯗ
ꯎꯝ
ꯑꯣ ꯑꯦꯁ ꯑꯦꯁ ꯁꯤ ꯑꯥ
ꯎꯝ ꯀꯩꯗꯧꯕ
ꯑꯦ ꯁꯤꯁꯦ ꯃꯦꯟꯁ ꯂ‌ꯣꯏꯔꯒ ꯀꯩ ꯂꯩꯒꯦ ꯃꯦꯟꯁ ꯃꯊꯪ ꯀꯩꯀꯩ ꯀꯃꯥꯏꯅ ꯃꯦꯟꯁ ꯃꯦꯟꯁ ꯃꯦꯟꯁ ꯑꯦꯛꯖꯥꯝ ꯂꯣꯏꯔ ꯃꯇꯨꯡꯗ ꯀꯩꯀꯩꯃꯨꯛ ꯂꯩꯒꯦꯕ
ꯃꯦꯟꯁ‌ꯦ ꯂꯣꯏꯔꯒ ꯑꯗꯨꯗꯩꯗꯤ ꯑꯗꯨꯝ ꯑꯩꯈꯣꯏꯒꯤ ꯗꯣꯀꯨꯃꯦꯟ ꯚꯦꯔꯤꯐꯤꯀꯦꯁꯟ ꯀꯩꯀꯥ ꯇꯧꯔ‌ꯑꯅꯤꯕ ꯈꯟ ꯇꯥꯔꯒꯗꯤꯀꯣ ꯍꯥ ꯏꯟꯇꯔꯚꯤꯌꯨ ꯌꯥꯎꯗꯦ
ꯑꯣꯈ‌ꯦ
ꯏꯟꯇꯔꯚꯤꯌꯨ ꯌꯥꯎꯗ‌ꯦ ꯑꯗꯩ ꯐꯤꯖꯤꯀꯦꯜ ꯗꯔꯀꯥꯔ ꯂꯩꯕ ꯀꯥꯡꯕꯨꯅ ꯁꯤꯖꯤꯑꯦꯜꯒꯤꯁꯤꯗ ꯐꯤꯖꯤꯀꯦꯜ ꯗꯔꯀꯥꯔ ꯂꯩꯕ ꯈꯔꯅ ꯐꯤꯖꯤꯀꯦꯜ ꯇꯧꯔꯅꯤ ꯐꯤꯖꯤꯀꯦꯜ ꯗꯔꯀꯥꯔ ꯂꯩꯇꯕꯅ ꯇꯧꯔꯔꯣꯏ ꯁꯨꯝ ꯑꯗꯩ ꯁꯤ ꯂꯣꯏ ꯁꯨꯔꯦ ꯑꯦꯁ ꯕꯤ ꯑꯥꯏ ꯁꯤ ꯖꯤ ꯑꯦꯜꯒꯤꯗꯗꯤ ꯃꯥꯔ꯭ꯛꯁꯦ ꯃꯥꯔ꯭ꯛꯀꯤ ꯃꯇꯨꯡ ꯏꯟꯅ ꯏꯟꯀꯝ ꯇꯦꯛꯁꯀꯤ ꯏꯟꯁꯄꯦꯛꯇꯔ ꯑꯗꯒꯤ ꯑꯦꯛꯖꯥꯃꯤꯅꯔ ꯏꯟꯁꯄꯦꯛꯇꯔ ꯑꯗꯒꯤ ꯁꯤ ꯕꯤ ꯑꯥꯏ ꯑꯦꯟ ꯑꯥꯏ ꯑꯦ ꯂꯣꯏ ꯁꯨꯔꯦ
ꯑꯣ
ꯑꯗꯨ ꯃꯌꯥꯝꯗꯨꯗꯒꯤ ꯃꯥꯔ꯭ꯛꯀꯤ ꯃꯇꯨꯡ ꯏꯟꯅ ꯈꯜꯂꯛꯋꯥꯟ
ꯄꯨꯂꯞ ꯑꯗꯨꯝ ꯄꯤꯔꯛꯄꯩ ꯋꯥꯅꯤꯅ‌ꯦ
ꯃꯥꯛ ꯋꯥꯡꯉꯒꯗꯤ ꯄꯣꯁ ꯐꯖꯕ ꯐꯪꯉꯦ